ꯍꯜꯂꯣ
ꯍꯜꯂꯣ
ꯑ ꯍꯜꯂꯣ ꯕ꯭ꯔꯣ
ꯅꯨꯡꯉ ꯂꯩꯕ꯭ꯔꯣ
ꯍ ꯅꯨꯡꯉꯥꯏꯔꯤꯌꯦꯦ ꯕ꯭ꯔꯣꯁꯦ ꯉꯁꯥꯏꯁꯨ ꯇꯧꯔꯛꯑꯝꯕ ꯃꯥꯜꯂꯦꯀꯣ
ꯇꯧꯕꯅꯦ ꯑ ꯅꯪ ꯄꯤꯛ ꯇꯧꯗꯕ
ꯑꯣ ꯄꯤꯛꯇꯤ ꯇꯧꯕ ꯑꯩꯉꯣꯟꯗ ꯀꯩꯅꯣꯗꯣ ꯅꯦꯠꯋꯥꯛꯇꯣ ꯌꯥꯗꯕ ꯍꯥꯏꯗꯤ ꯋꯥꯏꯐꯥꯏꯒ ꯀꯩꯅꯣꯒ ꯑꯅꯤꯔꯣ ꯁꯝꯕꯒꯤ ꯅꯦꯠꯋꯥꯛꯇꯣ ꯃꯥꯡꯉꯨꯕ
ꯑ ꯑ ꯑꯗꯨꯃꯥꯏꯅ ꯇꯧꯒꯜꯂꯦ ꯑꯩ ꯉꯁ꯭ꯋꯥꯏ ꯇꯧꯗꯤ ꯇꯧꯅꯤ ꯑꯗꯣ ꯪ ꯀꯟꯅꯦꯛꯁꯟꯗꯨ ꯌꯥꯗ꯭ꯔꯦ ꯉꯁꯥꯏꯒꯤꯗꯣ
ꯑꯥ ꯍꯧꯖꯤꯛꯄꯨꯗꯤ ꯌꯥꯔꯦ ꯑꯗꯨꯣꯏꯅꯦ ꯅ ꯕ꯭ꯔꯣꯗ ꯀꯣꯜ ꯌꯥ ꯌꯥꯔꯗꯤ ꯇꯧꯔꯛꯑꯣꯅ ꯍꯥꯏꯕꯗꯣ
ꯂ ꯍꯧꯖꯤꯛꯗꯤ ꯌꯥꯔꯦ ꯍꯧꯖꯤꯛꯗ ꯅꯪꯒꯤ ꯃꯈꯣꯟꯁ ꯐꯖꯅ ꯆꯤꯡꯉꯦ
ꯑꯦꯍꯍ ꯉꯁꯥꯏꯗꯤ ꯁꯦꯡꯉꯝꯃꯔ ꯑꯩ ꯈꯪꯉꯦ ꯑꯗꯨꯝ ꯍꯥꯏꯗꯤ ꯄꯤꯛ ꯎꯞ ꯇꯧꯕ ꯌꯥꯗ꯭ꯔꯦꯕ ꯑꯩꯁꯨ ꯅꯦꯋꯥꯛꯇꯨꯅ
ꯑꯣ ꯑꯠꯆꯥ ꯑꯆꯥ ꯑ ꯑꯆꯥ ꯍꯥꯏꯔꯣ ꯉꯁꯤꯒꯤꯗꯤ ꯗꯤ ꯃꯁꯔꯨꯝꯁꯥꯏ ꯃꯁꯔꯨꯝ ꯐꯪꯕꯣ
ꯑꯣ ꯈꯪꯉꯦ ꯀꯩꯒꯤ ꯈꯪꯉꯣꯏꯗꯣꯏꯅꯣꯅꯦ ꯑꯩꯈꯣꯏꯁꯨ
ꯃꯁꯔꯨꯝꯗ ꯐ꯭ꯔꯦꯁ ꯁꯣꯏꯕ ꯃꯁꯔꯨꯝ ꯆꯥꯏꯅ ꯉꯁꯤꯗꯤꯦ
ꯑꯣ ꯑꯁ ꯑꯗꯨꯗꯤ ꯃꯊꯪꯁ ꯍꯧꯔꯛ ꯑꯩꯈꯣꯏꯁꯨ ꯈꯔ ꯆꯥꯕ ꯌꯥꯒꯗ꯭ꯔꯣ ꯑꯣ
ꯆꯕꯤ ꯌꯥꯅꯗ
ꯍ
ꯑ ꯀꯤꯂꯣ ꯑꯍꯨꯝ ꯃꯔꯤꯒꯨꯝꯕꯗꯤ ꯐꯪꯉꯦ
ꯑꯥ ꯑꯦ ꯑꯗꯨꯗꯤ ꯌꯥꯝ ꯌꯥꯝ ꯁꯧꯏꯤꯅ
ꯌꯥꯝ ꯌꯥꯝꯃꯦ ꯍꯥꯏꯕꯤ ꯌꯥꯏ
ꯑꯣ ꯀꯔꯝꯕ ꯃꯈꯜꯗꯨꯅꯣ ꯈꯔ ꯑꯄꯥꯛꯄꯤꯗꯨꯔꯥ ꯅꯠꯇ꯭ꯔꯒ ꯑꯁꯥꯡꯕꯤꯗꯨꯔꯥ
ꯈꯔ ꯁꯣꯐ ꯑꯣꯏꯒꯗ ꯋꯥꯏꯠ ꯀꯂꯔ ꯑꯣꯏꯔꯒ ꯁꯣꯐ ꯑꯣꯏꯕ ꯑꯃ
ꯎ ꯃꯥꯒꯤ ꯃꯅꯥꯗꯣ ꯈꯇꯪ ꯄꯥꯛꯇꯛꯒ ꯇꯧꯕꯗꯣ ꯈꯔ ꯐ꯭ꯂꯦꯠ ꯑꯣꯏꯕ ꯍꯥꯏꯒꯗ꯭ꯔꯥ
ꯃꯥꯅꯤ ꯃꯥꯅꯤ ꯃꯥ ꯑꯗꯨꯅꯤ ꯑꯗꯨꯅꯤ
ꯑꯗꯨꯗꯤ ꯕꯔꯣꯗꯤ ꯌꯥꯝ ꯃꯔꯥꯡ ꯀꯥꯏꯅ ꯂꯩꯕ ꯃꯥꯜꯂꯤꯦꯅꯦ
ꯂꯩꯌꯦ ꯍꯣꯏ ꯈꯔꯥ ꯈꯔꯥꯗ ꯂꯩ
ꯑꯣ ꯀꯩꯅꯣ ꯇꯧꯕ꯭ꯔꯣꯕ ꯚꯔꯦꯟ ꯍꯣꯏꯗꯤ ꯋꯥꯡꯀꯛꯀꯨꯝꯕꯗꯤ ꯌꯦꯡꯗ꯭ꯔꯣ
ꯍ ꯀꯞꯗꯤ ꯑꯃ ꯑꯃꯅꯗꯤ ꯌꯦꯡꯉꯦ ꯑꯗꯨ ꯔꯤꯒꯨꯂꯔ ꯑꯣꯏꯅꯗꯤ ꯌꯦꯡꯗꯦꯗ
ꯑꯣ ꯃꯥꯅꯦ ꯃꯥꯅꯦ ꯔꯔꯤ ꯀꯩ ꯇꯤꯝꯗ ꯌꯦꯡ ꯀꯩ ꯇꯨꯝ ꯈꯜꯂꯒ ꯌꯦꯡꯒꯦꯅꯣ ꯚꯔꯗꯁꯦ ꯌꯥꯝ ꯔꯤꯒꯨꯂꯔ ꯑꯣꯏꯅ ꯌꯦꯡꯗꯦ ꯍꯥꯏꯕꯅꯤꯅ
ꯑꯥꯏꯗꯤ ꯐꯁꯅꯤꯗꯥ
ꯕ꯭ꯔꯥꯖꯤꯜ
ꯐ꯭ꯔꯥꯟꯁ ꯐ꯭ꯔꯥꯟꯁ ꯍꯣꯏ
ꯀꯥꯁꯦ ꯑꯗꯨꯝ ꯍꯣꯟ ꯐꯖꯔꯤꯕ ꯃꯥꯜꯂꯦꯀꯣ ꯍꯧꯖꯤꯛ ꯐꯥꯎꯒꯤꯗꯤ
ꯍꯧꯖꯤꯛ ꯐꯥꯎꯗꯤ ꯌꯥꯔꯤꯌꯦ ꯅꯪꯒꯤ ꯐꯦꯁꯅꯨ ꯈꯔꯤꯗꯣ ꯅꯪ ꯅꯪ ꯅꯪꯒꯤꯅ
ꯑꯣ ꯏꯁꯩꯗꯤ ꯑꯗꯨꯝ ꯂꯣꯏ ꯁꯞꯄꯣꯔꯠ ꯇꯧꯋꯦ ꯑꯗꯨꯅꯦ ꯕꯗ ꯑꯗ ꯃꯦꯟ ꯑꯣꯏꯅꯗꯤ ꯑꯩ ꯑꯥꯔꯖꯦꯟꯇꯤꯅꯥꯅꯕꯨꯗꯤ ꯍꯦꯟꯅ ꯄꯥꯝꯃꯦꯕꯀꯣ
ꯑꯔꯖꯦꯟꯇꯤꯅꯥ
ꯑ ꯑꯗꯨ ꯌꯦꯡꯕꯗꯤ ꯑꯗꯨꯝ ꯄꯨꯂꯞ ꯑꯗꯨꯝ ꯌꯦꯡꯉꯤ ꯐ꯭ꯔꯥꯟꯁꯁꯨ ꯀꯩꯅꯣꯁꯨ ꯌꯦꯡꯉꯤ ꯖꯔꯃꯅꯤꯁꯨ ꯌꯦꯡꯉꯤ ꯐ꯭ꯔꯥꯟꯁꯁꯨ ꯌꯦꯡꯉꯤ ꯀꯩꯅꯣꯁꯨ ꯌꯦꯡꯉꯤ ꯕ꯭ꯔꯥꯖꯤꯜꯁꯨ ꯌꯦꯡꯉꯤ ꯄꯣꯔꯇꯨꯒꯜꯁꯨ ꯌꯦꯡꯉꯤ ꯁꯨꯝ ꯂꯣꯏ ꯌꯦꯡꯉꯤꯗꯕ ꯂꯣꯏ ꯌꯦꯡꯕꯩꯗꯤ ꯂꯣꯏ ꯑꯅ ꯁꯨꯝ ꯄꯥꯝꯖꯕ ꯍꯥꯏꯔꯒꯗꯤ ꯑꯩꯈꯣꯏ ꯑꯥꯔꯖꯦꯟꯇꯤꯅꯥꯅꯕꯨꯗꯤ ꯑꯣꯏ
ꯑꯆꯥ ꯃꯣꯏ ꯑ ꯑꯥꯔꯖꯦꯟꯇꯤꯅꯥ ꯀꯥꯡꯕꯨꯗꯣ ꯃꯣꯏꯗꯣ ꯐꯖꯅ ꯁꯥꯟꯅꯥꯏꯅꯦ
ꯎꯝ ꯈꯔ ꯃꯣꯏ ꯀꯩꯅꯣ ꯍꯥꯏꯒꯗ꯭ꯔꯥ ꯅꯍꯥꯁꯤꯡ ꯍꯥꯏꯒꯗ꯭ꯔꯥ ꯌꯪ ꯑꯣꯏꯕ ꯌꯨꯠ ꯍꯥꯏꯒꯗꯅ ꯍꯥꯏꯒꯗ꯭ꯔꯥ ꯃꯣꯏꯅ ꯈꯔ ꯌꯥꯎꯕ ꯀꯩ ꯍꯥꯏꯒꯗ꯭ꯔꯥ ꯑꯗꯨꯃꯥꯏꯅ ꯌꯦꯡꯕꯩꯗꯤ ꯑꯗꯨꯝ ꯅꯨꯡꯉꯥꯏ ꯃꯔꯝ ꯍꯥꯏꯔꯨꯔꯒꯗꯤ
ꯍꯣꯏ ꯍꯣꯏ ꯃꯣꯏꯗꯣ ꯐꯖꯅ ꯁꯥꯟꯅꯔꯩꯅꯦ ꯃꯣꯏꯒꯤ ꯄꯔꯐꯣꯔꯃꯦꯟꯁꯇꯣ ꯌꯥꯝ ꯐꯖꯩꯅꯦ
ꯑ ꯕꯗꯔꯣꯝꯗꯗꯤ ꯍꯧꯖꯤꯛꯀꯥꯟꯁꯤꯕꯨ ꯅꯣꯡꯒꯤ ꯋꯦꯗꯔꯒꯤ ꯐꯤꯕꯝꯁꯤꯕꯨ ꯀꯃꯥꯏꯅ ꯇꯧꯔꯤꯒꯦ ꯍꯥꯏꯕꯗꯤ ꯀ꯭ꯂꯥꯎꯗꯤ ꯑꯣꯏꯕ꯭ꯔꯥ ꯔꯦꯅꯤ ꯑꯣꯏꯕ꯭ꯔꯥ ꯁꯟꯅꯤꯒ ꯑꯣꯏꯕ꯭ꯔꯥ ꯀꯃꯥꯏꯅ ꯇꯧꯒꯦ
ꯍꯧꯖꯤꯛꯇ ꯍꯧꯖꯤꯛꯇꯤ ꯌꯥꯝ ꯁꯥꯏꯅꯤꯡ ꯑꯣꯏꯅ ꯌꯥꯝ ꯍꯣꯠ ꯑꯣꯏꯔꯒ ꯂꯩꯅ ꯌꯥꯝ
ꯑꯣ ꯌꯥꯝ ꯍꯣꯠ ꯑꯣꯏꯌꯦꯕ ꯍꯧꯖꯤꯛꯀꯥꯟꯁꯦ
ꯆꯨꯑꯦꯕ ꯈꯔ ꯈꯔ ꯀꯣ
ꯑꯥ
ꯑ ꯍꯧꯖꯤꯛꯇꯤ ꯑꯩ ꯁꯥꯕꯗꯣ ꯂꯣꯏꯔꯦꯅꯦ
ꯑꯣ
ꯑ
ꯑꯩꯈꯣꯏ ꯁꯣꯝꯗꯗꯤ ꯀ꯭ꯂꯥꯎꯗꯤꯗ ꯑꯣꯏ ꯂꯩꯔꯦꯅꯦ ꯕ꯭ꯔꯥꯗ ꯅꯣꯡ ꯑꯃꯨꯛ ꯅꯣꯡꯁꯦ ꯑꯃꯨꯛ ꯊꯦꯠ ꯊꯦꯠ ꯇꯥꯔꯒꯀꯣ
ꯑꯣ
ꯑꯗꯨꯃꯥꯏꯅ ꯇꯧꯋꯤꯅꯦ
ꯑꯁꯤꯗꯗꯤ ꯈꯔ ꯁꯋꯥꯏ ꯍꯧꯖꯤꯛꯇꯤ
ꯚꯦꯔꯣ ꯍꯣꯏꯔꯣꯝꯗꯤ ꯅꯨꯡꯉꯥꯏꯕ꯭ꯔꯣ ꯀꯩꯅꯣ ꯀꯩꯅꯣꯗꯤ ꯍꯥꯏꯗꯤ ꯀꯩ ꯍꯥꯏꯅꯤ ꯃꯐꯝꯗꯨꯒꯤ ꯐꯖꯕ ꯈꯣꯠꯄ ꯍꯥꯏꯗꯤ ꯀꯣꯏꯔꯛꯄ ꯌꯥꯕ ꯖꯒꯥꯒ ꯂꯩꯕ꯭ꯔꯣ ꯀꯃꯥꯏꯅ ꯇꯧꯒꯦ
ꯁꯤꯗ ꯁꯤꯗ ꯈꯔ ꯐꯖꯕꯗꯤ ꯁꯤ ꯀꯪꯂꯥꯇꯣꯡꯕꯤꯗ ꯑꯩ ꯂꯩꯕꯅꯦꯕꯀꯣ
ꯑꯥ
ꯑꯗꯨ ꯀꯂꯣꯇꯧꯕꯤ ꯃꯅꯗ ꯌꯨꯅꯤꯚꯔꯁꯤꯇꯤ ꯑꯃ ꯂꯩꯕꯗꯣ ꯈꯪꯕ꯭ꯔꯣ
ꯀꯪꯂꯥ ꯆꯁꯤꯡꯕꯣ ꯃꯤ ꯃꯅꯥꯛꯇ ꯂꯩꯕ ꯌꯨꯅꯤꯚꯔꯁꯤꯇꯤ ꯍꯥꯏꯁꯦ ꯏꯁꯄꯣꯔꯠ ꯌꯨꯅꯤꯚꯔꯁꯤꯇꯤꯗꯨ ꯑꯣꯏꯗꯣꯏꯔꯣ
ꯑ ꯑꯗꯨ ꯅꯠꯇꯕ ꯑꯗꯨ ꯅꯠꯇꯕ ꯑꯁꯤ ꯃꯈꯥ ꯍꯥꯡꯔꯣ
ꯃꯃꯤꯡ ꯍꯥꯏ ꯃꯈꯥꯟ ꯍꯥꯏꯕꯀꯣ
ꯏꯟꯗꯤꯔꯥ ꯒꯥꯟꯙꯤ ꯏꯟꯗꯤꯔꯥ ꯒꯥꯟꯙꯤ ꯌꯨꯅꯤꯚꯔꯁꯤꯇꯤꯅꯦ
ꯏꯪꯅꯧꯔ
ꯅꯧꯅꯠꯇꯦ
ꯑꯩꯗꯤ ꯍꯨꯛ ꯇꯥꯗ꯭ꯔꯤ ꯍꯣꯏ ꯑꯗꯨꯝꯗꯤ ꯈꯪꯗ꯭ꯔꯦꯕꯗ ꯑꯩ ꯑꯥꯏꯗꯤꯌꯥ ꯂꯩꯇꯦ ꯍꯣꯏ ꯕ꯭ꯔꯗꯅ ꯍꯥꯏ ꯀꯥꯟꯗ ꯈꯪꯛꯏꯦꯅꯨꯡꯉꯥꯏꯔꯦ
ꯌꯨꯅꯤꯔꯁꯇꯤ ꯑꯃ ꯌꯨꯅꯤꯔꯁꯇꯤ ꯑꯃ ꯂꯩꯕꯗꯧꯒꯤ ꯃꯅꯨꯡꯗ ꯈꯔ ꯐꯖꯕ ꯈꯔ ꯌꯥꯝ ꯐꯖꯕꯗꯤ ꯅꯠꯇꯦ ꯑꯗ ꯈꯔ ꯌꯦꯡꯕꯩ ꯌꯥꯕ ꯂꯩꯌꯦꯕꯀꯣ ꯑꯗꯨ ꯈꯛꯇꯅꯤꯗ ꯈꯔ ꯒ꯭ꯔꯤꯟꯅꯤ ꯑꯣꯏꯕ ꯑꯗꯨꯒ ꯈꯔ ꯐ꯭ꯔꯦꯁ ꯑꯣꯏꯕ ꯑꯗꯨꯒꯤ ꯃꯅꯨꯡꯗ ꯀꯝꯄꯥꯎꯟꯗ
ꯑꯣ ꯊꯣꯏꯗꯣꯛ ꯑꯇꯣꯞꯄꯗꯤ ꯂꯩꯇꯦꯕꯀꯣ ꯍꯧꯖꯤꯛꯀꯤꯗꯨ ꯅꯠꯇꯅ
ꯍꯣꯏ ꯑꯗꯨꯅ ꯑꯗꯨꯅꯗꯕꯗꯤ ꯂꯩꯇꯦ ꯍꯧꯖꯤꯛ ꯍꯧꯖꯤꯛꯇꯤ
ꯑꯣ ꯍꯥꯏꯗꯤ ꯑꯇꯣꯞꯄ ꯑꯇꯣꯞꯄ ꯀꯩꯅꯣꯗꯁꯨ ꯍꯥꯏꯗꯤ ꯑꯇꯣꯞꯄ ꯐ꯭ꯔꯦꯟꯁꯤꯡꯗꯁꯨ ꯑꯩꯅ ꯍꯪꯅꯕ ꯀꯥꯟꯗꯁꯨ ꯃꯣꯏꯒꯤꯗꯤ ꯍꯥꯏꯗꯤ ꯋꯥꯇꯔꯐꯣꯜ ꯂꯩ ꯀꯥꯏꯁꯨ ꯍꯥꯏꯕ ꯌꯥꯎꯔꯛꯄ ꯍꯥꯏꯇꯥꯔꯦꯀꯣ ꯁꯨꯝ ꯑꯣꯏꯁꯨꯦ ꯋꯥꯇꯔ ꯐꯣꯟ ꯀꯥ ꯂꯩ ꯑꯗꯨꯝ ꯐꯖꯕ ꯄꯤꯛꯅꯤꯛ ꯏꯁꯄꯣꯠꯁꯤꯡꯒꯤꯁꯨ ꯑꯗꯨꯝ ꯂꯩ ꯀꯣꯏꯔ ꯈꯣꯠꯂꯣ ꯍꯥꯏꯔꯛꯄ ꯑꯗꯨꯝ ꯌꯥꯎ ꯑꯗꯨꯅ ꯗꯣ ꯍꯣꯏꯁꯨ ꯁꯨꯝ ꯍꯪꯉꯕ ꯑꯩꯈꯣꯏꯅ ꯌꯥꯕ ꯑꯣꯏꯇꯥꯥꯔꯒꯗꯤ ꯑꯩꯈꯣꯏꯁꯨ ꯑꯗꯨꯝ ꯁꯝꯇꯥꯏꯝꯁ ꯄꯥꯏꯞ ꯂꯥꯛꯄ ꯌꯥꯏꯗꯅ ꯁꯛꯈꯪ ꯃꯥꯏꯈꯪꯅꯕ ꯌꯥꯏꯗꯅ ꯑꯗꯣ ꯕꯗꯔꯔꯣꯝꯗꯗꯤ ꯂꯥꯛꯄ ꯌꯥꯗꯧ
ꯑꯩꯗꯤ ꯈꯪꯉꯦ ꯅ ꯈꯪꯉꯔꯣꯏ
ꯀꯃꯥꯏꯅ ꯈꯪꯉꯤꯅꯣꯅꯦ ꯍꯥꯏꯔꯛꯑꯣꯅꯦ ꯇꯥꯔꯦ ꯀꯃꯥꯏꯅ ꯈꯪꯉꯤꯅꯣ ꯍꯥꯏꯔꯛꯑꯣ ꯇꯥꯁꯦ
ꯗꯦꯝ ꯀꯣꯂꯦꯖꯇ ꯅꯪ ꯒ꯭ꯔꯦꯖꯨꯑꯦꯁꯟ ꯇꯧꯕ ꯅꯠꯇ꯭ꯔꯣꯅꯦ
ꯑꯥꯎ ꯋꯥꯅꯦ ꯑꯗꯨꯕꯨꯗꯤꯗꯤ ꯑꯦꯝꯅ ꯇꯝꯕꯕꯨꯗꯤ ꯑꯩꯗꯨ ꯗꯤ ꯑꯦꯝꯅ ꯇꯝꯃꯦ ꯕ꯭ꯔꯣ ꯀꯩꯅꯣꯁꯨ ꯃꯥꯗꯨ ꯗꯤ ꯑꯦꯝꯅ ꯇꯝꯃꯝꯃꯤꯗꯅ ꯑꯣ ꯑꯩꯁꯦ ꯎꯔꯗꯤ ꯈꯪꯕꯁꯨ ꯌꯥꯏ ꯎꯔꯗꯤ ꯈꯪꯕꯁꯨ ꯌꯥꯏ ꯀꯩꯅꯣ ꯍ ꯈꯪꯅꯕ ꯈꯕ꯭ꯔꯣ ꯑꯃ ꯗꯤ ꯆꯥꯝꯄꯣꯛꯒꯗꯣ ꯈꯪꯕ꯭ꯔꯣ
ꯗꯤꯁꯦꯝꯕꯣ
ꯑꯥ ꯑ ꯗꯤꯆꯥꯝꯄꯧ ꯑꯗꯒꯤ ꯀꯩꯅꯣꯗꯣ ꯈꯪꯅꯕ꯭ꯔꯣ ꯋꯤꯂꯤꯌꯝ ꯑꯕꯣꯟꯃꯩ ꯀꯥꯏꯗꯣ ꯈꯪꯕ꯭ꯔꯣ
ꯈꯉꯦ ꯈꯥꯉꯦ ꯈꯥꯉꯦ
ꯑꯣꯣꯏ ꯑꯗꯨꯗꯤ ꯅꯪ ꯉꯣꯏꯒ ꯄꯨꯜꯂꯝꯃꯅꯤ ꯑꯩꯁꯨ ꯃꯣꯏꯕꯨꯗꯤ ꯑꯩ ꯍꯥꯏꯐꯦꯠ ꯈꯪꯅꯩꯌꯦꯦ ꯑꯗ ꯑꯩꯈꯣꯏ ꯀꯣꯂꯦꯖ ꯇꯃꯤꯟꯅꯔꯛꯄꯅꯤ ꯉꯥꯛꯗꯅꯤ ꯈꯪꯉꯦ
ꯀꯥꯏꯗꯤ ꯅꯪꯕꯨꯗꯤ ꯐꯖꯅ ꯈꯉꯦ ꯀꯔꯤꯅꯣꯅꯦ ꯑꯩꯗꯤ ꯐꯖꯅ ꯐꯖ ꯈꯉꯦ
ꯑꯣ ꯑꯩꯩꯅ ꯅꯣꯡꯃꯁꯨ ꯕ꯭ꯔꯣꯗ ꯇꯦꯛꯁ ꯇꯧꯕꯅꯦ ꯑꯗꯨꯅ ꯕ꯭ꯔꯣꯅ ꯍꯜꯂꯛꯄꯅ ꯂꯛꯇꯕꯩ ꯀꯥꯎꯈ꯭ꯔꯦ ꯑꯗꯨꯝ
ꯑꯣ ꯅ ꯅꯍꯥꯟ ꯗꯦꯝ ꯀꯣꯂꯦꯖꯇ ꯑꯩꯈꯣꯏ ꯀꯕꯀꯥꯟꯗꯣ ꯑꯩꯈꯣꯏ ꯑꯩꯈꯣꯏꯒꯤ ꯃꯇꯝꯗ ꯚꯣꯏꯁ ꯀꯃꯥꯟ ꯔꯨꯝꯒꯤ ꯁꯦꯀꯦꯇꯔꯤ ꯅꯠꯇ꯭ꯔꯣꯅ
ꯃꯥꯅꯦ ꯑ ꯃꯥꯅꯦ
ꯀꯔꯤ ꯀꯔꯤꯔꯤꯅꯣꯅꯦ ꯑꯗꯨꯒ ꯅꯪꯅ ꯈꯪꯗꯕ ꯍꯥꯏꯄꯥ ꯁꯥꯔꯅꯦ
ꯑ
ꯕ꯭ꯔꯣꯗꯤ ꯀꯣꯂꯦꯖ ꯁꯣꯏꯈꯤꯕꯗꯒꯤ ꯀꯃꯥꯏ ꯀꯃꯥꯏꯅ ꯇꯧꯔꯤꯒꯦ
ꯑꯁ ꯑꯩꯗꯤ ꯃꯥꯁꯇꯔꯗꯤꯠ ꯇꯧꯒꯦ ꯑꯗꯨ ꯑꯦꯛꯖꯥꯝꯒꯨꯝꯕ ꯈꯔ ꯒꯚꯃꯦꯟꯒꯤ ꯑꯦꯛꯖꯥꯝ ꯀꯣ
ꯑꯥ
ꯑꯗꯨꯒꯨꯝꯕ ꯊꯥꯒꯦꯅ ꯄ꯭ꯔꯤꯄꯦꯔꯦꯁꯟ ꯇꯧꯔꯤ ꯍꯥꯏꯗꯤ
ꯑꯣ ꯀꯩ ꯌꯥꯝ ꯊꯥꯗꯣꯏꯅꯣ
ꯁꯤ ꯄꯤꯌꯒꯨꯝꯕ ꯁꯤꯖꯦꯜꯒꯨꯝꯕ ꯈꯪꯕ ꯅꯠꯇ꯭ꯔꯣ
ꯑꯣ ꯈꯪꯉꯦ ꯈꯪꯉꯦ ꯀꯣꯆꯤꯡꯒꯨꯝꯕꯗꯤ ꯇꯧꯕ꯭ꯔꯕ꯭ꯔꯣ
ꯍꯣꯏ ꯑꯩ ꯌꯥꯎꯋꯦ ꯂꯥꯁ ꯏꯌꯥꯔ
ꯑꯣ ꯑꯗꯨꯗꯤ ꯍꯟꯗꯛꯀꯤꯗꯤ ꯊꯥꯈ꯭ꯔꯕ ꯍꯟꯗꯛꯀꯤꯗꯤ ꯊꯥꯖꯤꯟꯈ꯭ꯔꯕ ꯁꯤꯖꯦꯜꯒꯤ
ꯁꯤꯖꯒꯦ ꯐꯣꯝꯗꯤ ꯊꯥꯖꯤꯟꯈ꯭ꯔꯦ
ꯑꯥ ꯑꯣ ꯆ ꯑꯗꯨꯗꯤ ꯐꯖꯅ ꯇꯧꯊꯔꯕ꯭ꯔꯣ ꯃꯥ ꯃꯃꯥꯡꯗꯩꯁꯨ ꯊꯥꯏꯑꯌꯦ ꯑꯗꯨꯗꯤ
ꯑꯦꯖꯥꯝꯗ ꯑꯦꯖꯥꯝꯗꯤ ꯁꯦꯞꯇꯦꯝꯕꯔ ꯖꯨꯂꯥꯏ ꯁꯦꯞꯇꯦꯝꯕꯔ ꯑꯗꯨ ꯑꯗꯨ ꯊꯥꯔꯅꯤ ꯍꯥꯏꯌꯦꯦ ꯅꯣꯇꯤꯐꯤꯀꯦꯁꯟꯗꯤꯀꯣ
ꯑꯥ
ꯐꯣꯝꯗꯤ ꯊꯥꯈ꯭ꯔꯦ ꯑꯗꯨ ꯌꯦꯡꯕ ꯇꯥꯔꯤꯅꯦ
ꯑꯣ ꯕꯔꯣ ꯐꯖꯅ ꯇꯧꯕ ꯑꯣꯏꯔꯕꯣ ꯑꯣꯜ ꯗ ꯕꯦꯁ ꯍꯥꯏ ꯍꯥꯏ ꯇꯥꯕꯅꯤ ꯎ꯭ꯔꯣ
ꯊꯦꯡꯀ꯭ꯌꯨ ꯁꯣ ꯃꯁ ꯍꯥꯏꯇꯥꯔꯦ ꯑꯗꯨꯗꯤ
ꯎꯝꯝꯝ ꯑꯗꯨ ꯍꯥꯏꯇꯥꯕꯅꯦ ꯑꯇꯣꯞꯄ ꯀꯩ ꯍꯥꯏꯔꯨꯅꯤ
ꯃꯥꯅꯤ ꯃꯥꯅꯤ ꯃꯥꯅꯤ ꯅꯪꯗꯤ ꯃꯥꯁꯇꯔ ꯇꯧꯕ꯭ꯔꯣ ꯀꯃꯥꯏꯅ ꯇꯧꯔꯤꯒꯦ
ꯃꯥꯁꯇꯔꯗꯤ ꯑꯩꯁꯨ ꯃꯥꯁꯇꯔ ꯇꯧꯁꯟꯈ꯭ꯔꯦ ꯑꯩꯁꯨ ꯃꯃꯥ ꯑꯦꯝ ꯑꯥꯏ ꯃꯅꯤꯄꯨꯔ ꯌꯨꯅꯤꯚꯔꯁꯤꯇꯤꯗ ꯇꯧꯁꯟꯈ꯭ꯔꯦ ꯑꯗꯨꯒꯒ ꯂ ꯂꯣꯏꯒꯤꯗ ꯉꯥꯏꯔꯤ ꯑꯗꯣ ꯍꯧꯖꯤꯛꯀꯥꯟꯁꯤꯁꯨ ꯕꯣꯔꯣꯒꯤ ꯑꯗꯨꯃꯥꯏꯅ ꯑꯦꯛꯖꯥꯝ ꯅꯨꯡꯖꯥꯝꯒꯤ ꯁꯨꯝ ꯄ꯭ꯔꯤꯄꯦꯔꯦꯁꯟ ꯀꯩ ꯈꯔ ꯁꯨꯝ ꯇꯧꯔꯤ ꯍꯥꯏꯇꯥꯥꯔꯦꯅꯦꯀꯣ ꯍꯥꯏꯗꯤ ꯊꯕꯛ ꯁꯨꯝ ꯑꯩꯁꯨꯨꯝ ꯔꯣꯗꯧꯅ ꯍꯥꯏꯇꯥꯔꯦ ꯊꯕꯛ ꯑꯃꯗꯤ ꯇꯧꯅꯤꯡꯉꯤ ꯍꯥꯏꯇꯥꯔꯦ
ꯀꯔꯤꯒꯤ ꯑꯦꯖꯥꯠꯅꯣ ꯅꯪꯅ ꯕ ꯕꯦꯡꯀꯤꯡ ꯕꯦꯡꯔ
ꯁ ꯑꯗꯨꯝ ꯇꯧꯋꯤ ꯑꯩꯁꯦ ꯑꯗꯨꯝ ꯀꯩꯅꯣꯒꯤꯁꯨ ꯑꯗꯨꯝ ꯌꯦꯡꯉꯤ ꯁꯥꯏꯠꯇ ꯑꯗꯨꯝ ꯌꯨ ꯄꯤ ꯑꯦꯁ ꯁꯤꯒꯨꯝꯕꯩꯁꯨ ꯑꯗꯨꯝ ꯄ꯭ꯔꯤꯄꯦꯔꯦꯁꯟ ꯑꯗꯨꯝ ꯇꯝ ꯇꯅ ꯇꯦꯛ ꯇꯦꯛ ꯇꯧꯔꯤꯀꯣ ꯑꯗꯨꯒ ꯀꯩꯅꯣꯒꯤ ꯁꯨꯝ ꯇꯧꯔꯤꯅꯕ ꯭ꯔꯣ ꯍꯥꯏꯗꯤ ꯈꯪꯗꯦ ꯁꯨꯝ ꯄꯥꯝꯖꯔꯨꯕꯒꯤ ꯍꯥꯏꯒꯗ꯭ꯔꯥ ꯌꯥꯝ ꯀꯟꯅ ꯀꯩꯅꯣꯃꯛꯇꯤ ꯆꯪꯁꯤꯟꯕꯗꯤ ꯑꯣꯏꯗ꯭ꯔꯤ ꯑꯗꯨꯃꯥꯏꯅꯗꯤ ꯇꯧꯔꯤ ꯑꯗꯨꯒ ꯀꯩꯅꯣꯒꯤ ꯄꯤ ꯑꯩꯩꯆ ꯗꯤ ꯀꯩꯀꯥ ꯇꯧꯕꯒꯤ ꯁꯨꯝ ꯁꯃꯥꯏ ꯁꯨꯝ ꯌꯦꯡꯉꯦ ꯍꯥꯏꯇꯥꯔꯦ ꯕꯣꯂꯞ ꯃꯈꯟ ꯃꯈꯟꯀꯣ ꯍꯥꯏꯗꯤ ꯑꯃꯈꯛ ꯇꯧꯕꯗꯤ ꯌꯥꯗꯕꯅꯤꯅ ꯗꯤꯐ꯭ꯔꯦꯟ ꯗꯤꯐ꯭ꯔꯦꯟ ꯀꯩꯅꯣꯗꯤ ꯁꯨꯝ ꯌꯦꯡꯉꯦ ꯍꯥꯏꯇꯥꯔꯦ ꯄ꯭ꯔꯣꯁ ꯍꯥꯏꯒꯗ꯭ꯔꯥ ꯀꯩꯅꯣ ꯍꯥꯏꯒꯗ꯭ꯔꯥ
ꯑ
ꯁꯖꯔꯦꯅ ꯑꯗꯨꯗꯌꯥ
ꯎꯝ ꯔꯣꯗꯤ ꯏꯝꯐꯥꯜꯗꯒꯗꯤ ꯂꯥꯛꯇ꯭ꯔꯣ
ꯑꯩ ꯑꯩ ꯗꯤꯁ ꯌꯔ ꯃꯦ ꯃꯦ ꯐꯥꯎ ꯂꯩꯦ ꯃꯅꯤꯄꯨꯔ ꯌꯨꯅꯤꯚꯔꯁꯤꯇꯤ ꯃꯅꯥꯛꯇ ꯂꯩꯕ ꯍꯣꯁꯇꯦꯜꯗ
ꯑꯣ ꯑꯗꯨꯒ ꯍꯧꯖꯤꯛꯇꯤ ꯑꯃꯨꯛ ꯀꯈꯨꯟꯗ ꯂꯩꯕꯀꯣ
ꯍꯧꯖꯤꯗꯤ ꯈꯨꯨꯟꯗ ꯂꯩ ꯍꯥ ꯂꯩꯔ ꯍꯥ ꯂꯩꯔꯒ ꯋꯥꯟ ꯋꯤꯛꯀꯨꯝꯕ ꯂꯩꯔꯒ ꯑꯃꯨꯛ ꯂꯥꯛꯑꯅꯤ
ꯑꯣ ꯂꯥꯎ ꯂꯥꯎ ꯍ ꯑꯗꯨꯗꯤ ꯕ꯭ꯔꯣ ꯃꯊꯪꯗꯗꯤ ꯀꯩꯅꯣ ꯄꯣꯔꯛꯑꯣꯗꯗꯤ ꯊꯪꯗꯦꯗꯤ ꯆꯦꯡꯒꯨꯝ ꯄꯨꯣꯔꯛꯑꯕ꯭ꯔꯣ ꯑꯗꯨꯗꯤ
ꯀꯩ ꯂꯝꯗꯒꯤꯅꯣ ꯅꯪꯒꯤ ꯂꯩꯀꯥꯏꯒꯤ ꯃꯤꯡꯅ ꯅꯪꯒꯤ ꯂꯣꯀꯦꯁꯟꯗꯣ
ꯕ꯭ꯔꯣ ꯏꯔꯣꯏ ꯁꯦꯝꯕ ꯈꯪꯕ꯭ꯔꯣ
ꯏꯔꯣꯏꯁꯤꯟꯕꯥ ꯏꯔꯣꯏꯁꯤꯕ ꯈꯪꯁꯦꯅꯦ
ꯑꯣ ꯖꯨ ꯂꯩꯕꯗꯣ ꯃꯅꯤꯄꯨꯔꯒꯤ ꯖꯔꯣ ꯤꯀꯦꯟ ꯒꯥꯔꯗꯦꯟꯗꯨꯗꯤ ꯈꯪꯕ꯭ꯔꯥ ꯑꯣ ꯑꯗꯨꯒ ꯑꯗꯨꯝ ꯅꯪꯅꯔꯦ ꯍꯥꯏ ꯇꯇꯥꯔꯦ ꯕ꯭ꯔꯣꯟꯅ ꯑꯗꯣꯝꯅ ꯂꯥꯛꯄꯗ ꯑꯗꯨꯝ ꯊꯦꯡꯅꯔꯁꯨ ꯑꯗꯨꯝ ꯌꯥꯔꯦ ꯌꯥꯝ ꯀꯟꯅ ꯂꯥꯞꯅꯗ꯭ꯔꯦ ꯍꯥꯏ ꯇꯔꯦꯀꯣ ꯕ꯭ꯔꯣꯛ ꯈꯛꯇꯪ ꯑꯗꯨꯗꯒꯤ ꯈꯔ ꯆꯠꯂꯒ ꯑꯗꯨꯝ ꯂꯩꯔꯦ ꯍꯥꯏ ꯇꯔꯦ
ꯑꯆꯥ ꯑꯆꯥ ꯍ ꯑꯩ ꯑꯩꯗꯤ ꯅꯪꯕꯨ ꯐꯖꯅ ꯈꯪꯉꯦ ꯑꯩ ꯅꯍꯥꯟ ꯑꯩ ꯑꯩꯈꯣꯏ ꯒꯦꯝꯗ ꯀꯥꯕ ꯀꯥꯟꯗꯣ ꯐꯖꯅ ꯈꯪꯉꯦꯕ ꯅꯪ ꯅꯪꯗꯤ ꯑꯩꯒꯤ ꯃꯁꯛ ꯑꯩꯒꯤ ꯃꯁꯛ ꯈꯪꯗꯧ ꯃꯥꯜꯂꯦ
ꯎꯝ ꯎꯔꯗꯤ ꯈꯪꯅꯤꯗꯕ꯭ꯔꯣ ꯑꯩꯁꯨ ꯍꯥꯏꯗꯤ ꯎꯕ꯭ꯔꯣ ꯍꯥꯏꯗꯤ ꯃꯌꯥꯝ ꯌꯥꯝꯕꯅꯤꯅ ꯑꯩꯁꯨ ꯂꯣꯏꯅꯃꯛꯇꯤ ꯔꯦꯀꯣꯅꯥꯏꯁ ꯇꯧꯕꯗꯤ ꯉꯝꯗꯦ ꯦꯕ ꯑꯗꯨ ꯑꯣꯏꯇꯥꯔꯁꯨ ꯍꯥꯏꯗꯤ ꯀꯩꯅꯣ ꯇꯧꯔꯤ ꯈꯪꯕꯁꯨ ꯌꯥꯏ ꯍꯥꯏꯗꯤ ꯐꯦꯟꯁꯦ ꯌꯥꯝꯃꯦꯕ ꯍꯥꯏꯗꯤ ꯍꯥꯏꯗꯤ ꯑꯩꯈꯣꯏꯒꯤ ꯕꯦꯁꯇꯗ ꯐꯣꯟ ꯍꯟꯗ꯭ꯔꯦꯠ ꯐꯥꯏꯚ ꯐꯣꯔ ꯍꯟꯗ꯭ꯔꯦꯠ ꯃꯨꯛ ꯃꯥꯏ ꯑꯣꯏꯈꯤꯕꯅꯦꯕ
ꯍꯣꯏ ꯋꯤꯂꯤꯌꯝꯅꯦ ꯗꯤꯆꯦꯝꯕꯣꯔꯅꯤ ꯅ ꯅꯣꯏꯒꯤ ꯕꯦꯁ
ꯃꯥꯅꯦ ꯃꯥꯅꯦ
ꯑꯆꯥ ꯑꯗꯨꯗꯤ ꯑꯩꯈꯣꯏꯅ ꯅꯣꯏꯒꯤ ꯈꯔ ꯖꯨꯅꯤꯌꯔ ꯑꯣꯏꯃꯜꯂꯦ
ꯑꯜꯝꯁꯕꯤ ꯍꯥꯏꯦ ꯑꯗꯨꯣ ꯅꯅꯦ ꯍꯥꯏꯦ
ꯋꯥꯅ ꯌꯦ ꯋꯥꯟ ꯏꯔ ꯨꯅꯤꯌꯔꯅꯦ ꯃꯣꯏꯅ ꯉꯁꯤ ꯗꯤꯆꯥꯃꯨꯛ ꯑꯦ ꯋ ꯂꯦꯝꯅꯦ ꯑꯗꯨꯒ ꯅꯣꯏꯅ ꯑꯩꯈꯣꯏꯒꯤ ꯃꯊꯛꯇ ꯋꯥꯟ ꯌꯔ ꯁꯤꯅꯤꯌꯔ ꯑꯣꯏꯔꯃꯜꯂꯦ
ꯑꯣ ꯑꯗꯨꯗꯤ ꯍꯣꯏ ꯕ꯭ꯔꯣꯒꯤ ꯖꯨꯅꯤꯌꯥ ꯑꯣꯏꯔꯝꯃꯅꯤ ꯑ ꯑꯗꯨꯃꯥꯏꯅ ꯑꯣꯏꯔꯝꯕꯅꯤ ꯑꯗꯨ ꯑꯣꯏꯔꯝꯕꯁꯨ ꯌꯥ ꯑꯩꯅ ꯈꯔ ꯋꯥꯠꯂꯤꯁꯦ
ꯎꯝ ꯃꯥꯅꯤ ꯃꯥꯅꯤ ꯃꯥꯅꯤ
ꯍꯣꯏ ꯐꯔꯦ ꯐꯔꯦ ꯕ꯭ꯔꯣ ꯑꯗꯨꯗꯤ ꯃꯊꯪꯗ ꯑꯃꯨꯛ ꯊꯦꯡꯅꯔꯁꯦ ꯇꯧꯅ ꯑꯃꯨꯛ
ꯍꯣꯏ ꯍꯣꯏ ꯍꯣꯏ ꯍꯣꯏ ꯍꯣꯏ ꯑꯗꯨꯃꯥꯏꯅ ꯇꯧꯒꯦ
ꯑ ꯁꯃꯥꯏꯛꯣꯕꯣ ꯚꯥꯏꯕ꯭ꯔꯣ ꯎꯝ